ꯚꯥꯏ ꯇꯥꯕ꯭ꯔꯣ
ꯆꯥꯛ ꯆꯥꯔꯕꯣ ꯀꯃꯥꯏꯅ ꯇꯧꯒꯦ
ꯆꯥꯛꯕꯨꯗꯤ ꯆꯥꯔꯦ
ꯑꯁ ꯉꯁꯤ ꯏꯟꯁꯩ ꯀꯔꯤ ꯆꯥꯕꯤꯈ꯭ꯔꯦ
ꯉꯁꯤꯗꯣ ꯅꯤꯡꯗꯦꯝ ꯅꯤꯡꯗꯦꯝ ꯅꯤꯡꯗꯦꯝ ꯍꯧꯕ꯭ꯔꯣ ꯑꯣꯏ ꯑꯗꯨꯒ ꯑꯥꯂꯨ ꯆꯥꯏꯗ ꯑꯗꯨ ꯈꯥꯡꯕ꯭ꯔꯣꯅꯪ ꯅꯤꯡꯗꯦꯝꯗꯣ ꯈꯪꯕ꯭ꯔꯣ
ꯈꯪꯉꯦ ꯈꯪꯉꯦ ꯍꯧꯖꯤꯛ ꯌꯦꯟ ꯌꯦꯟꯒ ꯗꯦꯝ ꯍꯥꯏꯕꯗꯣ
ꯌꯦꯟꯗꯦꯝ ꯍꯣꯏ ꯅꯤꯡꯗꯦꯝ ꯍꯥꯏꯕꯗꯣ ꯃꯩꯇꯩꯂꯣꯟꯗꯔꯣ ꯅꯣꯏ ꯂꯣꯟꯗꯔꯣ
ꯑꯣꯏ ꯃꯤꯒꯤꯅꯤ ꯃꯤꯒꯤꯅꯦ ꯃꯤꯒꯤ ꯋꯥꯅꯤ
ꯃꯤꯒꯤꯅꯤꯕ
ꯑꯣ
ꯅꯣꯏꯒꯤꯁꯨ
ꯑꯣ ꯑꯩꯈꯣꯏꯒꯤ ꯂꯣꯟ ꯅꯠꯇ꯭ꯔꯦ
ꯉꯁꯤ ꯀꯥꯏ ꯆꯠꯀꯦꯔꯣ ꯀꯃꯥꯏ ꯇꯧꯒꯦ
ꯉꯁꯤꯗꯤ ꯕꯖꯥꯔ ꯊꯣꯛꯎꯅꯤ ꯈꯔ ꯂꯩꯔꯒ
ꯑꯣ ꯑꯗꯨꯗꯤ ꯄꯨꯡ ꯀꯌꯥꯗ ꯑꯃꯨꯛ ꯂꯥꯛꯀꯅꯤ ꯑꯃꯨꯛ ꯅꯪꯒꯤ ꯐ꯭ꯔꯤ ꯇꯥꯏꯃꯤꯡꯗꯣ ꯍꯥꯏꯌꯣꯅꯦ
ꯑꯣ ꯅꯪ ꯋꯥꯔꯤ ꯁꯥꯕ꯭ꯔꯣ ꯃꯤꯕꯨꯁꯨ ꯃꯤ ꯑꯩꯅꯠꯇꯕ ꯃꯤ ꯑꯇꯣꯞꯄꯗ
ꯍꯣꯏ ꯇꯧꯋꯦ ꯅꯪ ꯅꯪꯗꯤ ꯌꯥꯝ ꯕꯤꯖꯤ ꯑꯣꯏꯗ
ꯑꯁ ꯌꯥꯝ ꯕꯤꯖꯤ ꯌꯥꯝ ꯕꯤꯖꯤ ꯑꯣꯏꯕꯗꯤ ꯅꯠꯇꯦꯗ
ꯑꯥ
ꯑꯩꯁꯨ ꯑꯩꯁꯨ ꯐ꯭ꯔꯤꯊ ꯐ꯭ꯔꯤ ꯂꯩꯕ ꯀꯥꯟꯗ ꯅꯉꯣꯟꯗ ꯍꯥꯏꯕꯗꯤ ꯍꯥꯏꯔꯛ ꯄꯅꯦ ꯑꯗꯨ ꯑꯩꯈꯣꯏ ꯑꯅꯤꯒꯤꯗꯣ ꯃꯔꯥꯗꯤ ꯌꯥꯗꯕꯀꯣ ꯑꯗꯨꯒꯤꯅꯤꯗ ꯅꯠꯇ꯭ꯔꯣ ꯑꯩ ꯑꯩꯁꯨ ꯍꯦꯛ ꯐ꯭ꯔꯤ ꯂꯩꯔꯗꯤ ꯅꯪꯉꯣꯟꯗ ꯃꯤꯁꯦꯁ
ꯎꯝ ꯎꯝ ꯉꯔꯥꯡ ꯅꯨꯡꯗꯥꯡꯗꯤ ꯅꯪ ꯍꯣꯏ
ꯃꯤ ꯌꯥꯝ ꯂꯩꯕ ꯃꯥꯜꯂꯦꯅꯦ
ꯑꯦ ꯍꯧꯖꯤꯛ ꯃꯤ ꯍꯣꯏ ꯈꯔꯗꯤ ꯌꯥꯝꯃꯦ
ꯀꯔꯤ ꯇꯧꯔꯤꯒꯦ ꯑꯃꯨꯛ
ꯑꯁ ꯐꯣꯇꯣ ꯁꯦꯛꯁꯟꯗꯣ
ꯍꯣꯏ
ꯑꯗꯨ ꯇꯥꯏꯃꯤꯡ ꯑꯃꯨꯛ ꯂꯥꯛꯄꯒꯤꯀꯣ
ꯉꯁꯤꯁꯨ ꯂꯩꯕ꯭ꯔꯣ ꯅꯪ ꯐꯣꯇꯣ
ꯍꯣꯏ ꯅꯨꯃꯤꯠ ꯃꯉꯥ ꯀꯣ ꯅꯨꯃꯤꯠ ꯅꯨꯃꯤꯠ ꯃꯉꯥꯒꯤ ꯑꯗꯨꯃꯥꯏ ꯂꯩꯕ
ꯑꯗꯨꯗꯤ ꯉꯁꯤꯅ ꯁꯦꯀꯦꯟꯗꯦ ꯑꯣꯏꯕ꯭ꯔꯣ
ꯑꯦ ꯉꯁꯤꯅ ꯂꯥꯁ ꯑꯣꯏꯔꯦ ꯑꯩꯈꯣꯏꯒꯤꯁꯦ ꯅꯨꯃꯤꯠ ꯃꯉꯥ ꯐꯥꯏꯚ ꯗꯦꯖꯀꯤꯀꯣ ꯅꯨꯃꯤꯠ ꯃꯉꯥꯒꯤꯀꯣ ꯋꯥꯔꯀꯤꯡ ꯗꯦꯖꯇꯣ ꯃꯣꯏꯅ ꯂꯧꯔꯛꯄ
ꯑꯣ
ꯑꯗꯨꯒꯤ ꯉꯁꯤꯅ ꯂꯥꯁ ꯑꯣꯏꯔꯦ
ꯑꯣ ꯅꯣꯏ ꯔꯣꯝꯗꯗꯤ ꯋꯦꯗꯔ ꯀꯃꯥꯏ ꯂꯩꯒꯦ ꯑꯁꯤꯗꯗꯤ ꯅꯣꯡ ꯆꯨꯔꯒ ꯂꯩꯅꯦ
ꯍꯧꯖꯤꯛꯄꯣ
ꯎꯝ
ꯍꯧꯖꯤꯛ ꯍꯧꯖꯤꯛꯄꯨꯗꯤ ꯅꯣꯡ ꯆꯨꯗꯦꯗ ꯉꯔꯥꯡ ꯅꯨꯡꯗꯥꯡꯕꯨꯗꯤ ꯅꯣꯡ ꯈꯔ ꯆꯨꯑꯦ ꯑꯗꯨꯒ ꯍꯧꯖꯤꯛꯄꯨꯗꯤ ꯀꯩꯁꯨ ꯇꯧꯗ꯭ꯔꯦ ꯑꯗꯨꯝ ꯐ꯭ꯔꯦꯁ ꯑꯣꯏꯔꯦ ꯑꯁꯤꯗꯤ ꯐꯖꯅ ꯊꯕꯛ ꯑꯥ ꯊꯕꯛ ꯇꯧꯔꯅꯤꯍꯦ ꯁꯨꯔꯅꯤ
ꯉꯁꯤꯗꯤ ꯊꯕꯛ ꯁꯨꯅꯤ ꯍꯥꯏꯕ꯭ꯔꯣ ꯅꯣꯏ
ꯍꯣꯏ ꯍꯣꯏ ꯅꯣꯡ ꯆꯨꯗꯕꯒꯤꯀꯣ
ꯐꯣꯇꯣ ꯐꯣꯇꯣ ꯈꯛꯇ ꯅꯠꯇꯕ
ꯍꯣꯏ ꯅꯠꯇꯦ ꯉꯔꯥꯡꯕꯨꯗꯤ ꯐꯣꯇꯣ ꯈꯛꯇ ꯀꯥꯞꯄꯗꯣ ꯑꯗꯨꯗꯤ ꯀꯔꯤꯔꯥ ꯅꯣꯡ ꯆꯨꯕꯒꯤꯀꯣ ꯊꯕꯛ ꯁꯨꯒꯗꯕꯗꯣ ꯌꯥ ꯂꯦꯕꯔꯒꯤ ꯑꯃꯨꯛ ꯂꯦꯞꯄꯅꯤꯗ ꯃꯁꯤꯗꯤ ꯀꯩꯁꯨ ꯇꯧꯔꯣꯏ ꯑꯗꯨꯝ ꯊꯕꯛꯇꯣ ꯐꯖꯅ ꯇꯧꯔꯅꯤ
ꯃꯤ ꯌꯥꯝ ꯂꯥꯛꯄ꯭ꯔꯥ ꯊꯕꯛ ꯁꯨꯅꯤꯡꯉꯥꯏ
ꯍꯣꯏ ꯃꯤ ꯌꯥꯝꯃꯦ ꯍꯥꯏꯕꯗꯤ ꯑꯁꯤꯗꯤ ꯃꯤ ꯌꯥꯝꯕ ꯅꯠꯇꯕ ꯍꯧꯖꯤꯛ ꯑꯥ ꯀ꯭ꯔꯤ ꯍꯥꯏꯕ꯭ꯔꯥ ꯃꯣꯏ ꯑꯦꯟ ꯑꯥꯔ ꯖꯤ ꯑꯦꯁꯀꯤ ꯀꯥꯔꯠ ꯂꯩꯕꯁꯤꯡꯗꯣ
ꯎꯝ
ꯑꯗꯨ ꯈꯛꯇꯅ ꯇꯧꯕꯅꯤꯗ
ꯅꯪ ꯑꯗꯨꯒꯤꯗꯣ ꯅꯪꯒꯤꯁꯨ ꯂꯩꯕ꯭ꯔꯥ ꯅꯪ ꯁꯥꯏꯠꯇꯥꯒꯤ ꯂꯥꯛ
ꯂꯩꯌꯦ
ꯑꯣ
ꯂꯩꯕ꯭ꯔꯥ ꯌꯦꯡꯉꯨ ꯃꯁꯥ ꯃꯁꯥꯅ ꯆꯠꯄꯀꯣ
ꯑꯗꯣ ꯑꯗꯨꯗꯤ ꯅꯣꯏꯗꯤ ꯑꯗꯨꯒꯤꯁꯨ ꯁꯦꯜ ꯐꯪꯅꯤꯅꯦ
ꯑꯁ ꯑꯗꯨꯗꯤ ꯑꯗꯨꯒꯤꯗꯤ ꯄꯩꯁꯥ ꯅꯠꯇꯦꯗ
ꯑꯗꯨ ꯀꯔꯤꯅꯣ
ꯍꯥ
ꯄꯩꯁꯥ ꯅꯠꯇ꯭ꯔꯥꯗꯤ ꯀꯔꯤ ꯀꯧꯕ ꯑꯗꯨꯅ
ꯑꯥ ꯗꯦꯂꯤ ꯋꯦꯖꯦꯁꯁꯦ ꯍꯟꯗꯛꯅ ꯑꯃꯨꯛ ꯊ꯭ꯔꯤ ꯍꯟꯗ꯭ꯔꯦꯠ ꯀꯥꯔꯅꯤ ꯆꯍꯨꯝ ꯀꯣ
ꯑꯣ
ꯑꯗꯨꯝ ꯍꯟꯗꯛꯅ ꯑꯃꯨꯛ ꯀꯥꯕꯅꯤꯅꯦ ꯑꯗꯨꯁꯨ
ꯑꯗꯨꯏꯗꯤ ꯅꯣꯏꯗꯤ ꯑꯗꯨꯑꯣꯏꯗꯤ ꯑꯗꯨꯑꯣꯏꯗꯤ ꯅꯣꯏꯗꯤ ꯐꯪꯒꯗꯕ ꯅꯠꯇ꯭ꯔꯣ
ꯐꯪꯒꯅꯤ ꯍꯣꯏ ꯑꯩꯈꯣꯏ ꯊꯕꯛ ꯂꯩꯇꯕ ꯈꯣꯏ ꯍꯧꯖꯤꯛ ꯑꯩꯈꯣꯏ ꯑꯋꯥꯕ ꯈꯣꯏꯒꯤꯗꯤꯀꯣ ꯑꯃꯔꯣꯝꯗ ꯍꯥꯏꯔꯗꯤ ꯌꯥꯝ ꯐꯥꯔꯦ
ꯑꯥ
ꯍꯥꯏꯕꯗꯤ ꯋꯥꯥꯛꯀꯤꯡ ꯗꯦꯖꯇꯨꯁꯨ ꯌꯥꯝ ꯂꯧꯕ ꯌꯥꯕꯀꯣ ꯊꯕꯛꯄꯨ ꯃꯄꯨꯡ ꯐꯥꯅ ꯁꯨꯒꯦ ꯍꯥꯏꯔꯗꯤꯀꯣ ꯂꯧꯕ ꯌꯥꯕ ꯑꯗꯨꯒꯤ ꯃꯣꯏꯅ ꯌꯥꯝ ꯂꯧꯔꯛꯄꯒꯤꯀꯣ
ꯎꯝ
ꯀꯨꯝꯁꯤꯒꯤ ꯍꯟꯗ꯭ꯔꯦꯠ ꯍꯟꯗ꯭ꯔꯦꯠ ꯗꯦꯁ ꯍꯦꯟꯒꯅꯤ ꯁꯨꯗꯕꯗꯣ ꯊꯕꯛꯇꯣ
ꯑꯁ ꯑꯗꯨꯗꯤ ꯄꯩꯁꯥꯗꯤ ꯈꯔ ꯐꯪꯅꯤꯅꯦ ꯅꯣꯏꯁꯦ ꯈꯔ ꯌꯥꯝꯅ ꯐꯪꯅꯤꯅꯦ
ꯈꯪꯗꯦ ꯃꯣꯏꯅ
ꯊ꯭ꯔꯤ ꯊ꯭ꯔꯤ ꯍꯟꯗ꯭ꯔꯦꯗ ꯍꯥꯏꯕꯀꯣ ꯅꯨꯃꯤꯠ ꯑꯃꯗꯀꯣ
ꯍꯣꯏ ꯍꯣꯏ ꯍꯣꯏ
ꯊ꯭ꯔꯤ ꯍꯟꯗ꯭ꯔꯦꯗ ꯏꯟꯇꯨ ꯋꯥꯟ ꯋꯥꯟ ꯍꯟꯗ꯭ꯔꯦꯗ ꯍꯥꯏꯕ ꯅꯨꯃꯤꯠꯅ ꯑꯗꯨꯗꯤ ꯊꯥꯔꯇꯤ ꯊꯥꯎꯖꯟ ꯐꯪꯅꯤꯌꯦ ꯅꯣꯏꯁꯦ
ꯑꯁ ꯅꯪ ꯀꯜꯀꯨꯂꯦꯠ ꯇꯧꯔꯕꯅꯦ ꯊꯨꯏꯋꯦꯀꯣ
ꯑꯩ ꯑꯩꯕꯨ ꯑꯩ ꯑꯩ ꯕꯨꯛ ꯂꯩꯌꯦꯕꯀꯣ ꯍꯧꯖꯤꯛ ꯑꯗꯨ ꯀꯩ ꯇꯧꯕꯗ ꯊꯥꯔꯇꯤ ꯊꯥꯎꯖꯟ ꯐꯪꯒ ꯇꯧꯕ ꯂꯩꯌꯦꯕ ꯅꯪꯒꯤꯁꯦ
ꯍꯣꯏ ꯍꯣꯏ ꯑꯁꯦꯡꯕꯗꯤ ꯋꯥꯟ ꯍꯟꯗ꯭ꯔꯦꯠ ꯊꯥꯔꯇꯤ ꯔꯣꯝ ꯁꯨꯃꯥꯏꯅ ꯂꯩꯒꯅꯤ ꯑꯣꯦ
ꯋꯥꯀꯤꯗꯦꯁꯣ
ꯑꯣ ꯋꯥꯛꯀꯤꯡ ꯗꯦꯖꯇꯣ
ꯋꯥꯟ ꯍꯟꯗ꯭ꯔꯦꯠ ꯐꯣꯔꯇꯤ ꯍꯥꯏꯕ ꯋꯥꯟ ꯍꯟꯗ꯭ꯔꯦꯠ ꯊꯥꯔꯇꯤ ꯑꯗꯨꯗꯤ ꯊ꯭ꯔꯤ ꯊꯥꯎꯖꯟ ꯅ ꯊꯥꯔꯇꯤ ꯊꯥꯎꯖꯟ ꯊꯥꯔꯇꯤ ꯅꯥꯏ ꯊꯖꯟ ꯐꯪꯅꯤꯅꯦ ꯅꯣꯏꯁꯦ
ꯐꯪꯗꯦ ꯐꯪꯕꯁꯨ ꯌꯥꯏ ꯊꯕꯛ ꯁꯨꯕꯒꯤ ꯑꯗꯣ ꯑꯩꯈꯣꯏꯅ ꯔꯤ ꯔꯤꯒꯨꯂꯔ ꯑꯣꯏꯅ ꯁꯨꯔꯗꯤ ꯐꯪꯉꯅꯤ ꯑꯗꯣ ꯑꯦꯞꯁꯦꯟ ꯑꯣꯏꯔꯗꯤ ꯑꯗꯨꯝ ꯑꯦꯞꯁꯦꯟ ꯂꯩꯩꯔꯦꯅ
ꯑ
ꯑꯦꯞꯁꯦꯟ ꯑꯣꯏꯗ꯭ꯔꯗꯤ ꯐꯖꯅ ꯑꯗꯨꯝ ꯐꯪꯒꯅꯤꯗ ꯑꯗꯨꯝ
ꯑꯗꯨꯒ ꯃꯁꯨ ꯑꯗꯨꯒꯃ ꯅꯣꯏ ꯅꯣꯏꯅ ꯐꯪꯕꯗꯣ ꯅꯤꯡꯊꯧꯅ ꯌꯦꯟꯒꯗꯧꯕ꯭ꯔꯥ ꯅꯠꯇꯔ ꯅꯣꯏꯒꯤ ꯕꯦꯡ ꯑꯦꯀꯣꯎꯟꯗ ꯇꯔꯦꯠ ꯂꯥꯛ ꯇꯧꯕ꯭ꯔꯣ
ꯑꯗꯨꯒꯨꯝꯕ ꯇꯧꯅꯤꯡꯕ ꯑꯩꯈꯣꯏꯒꯤ ꯈꯨꯟꯗ ꯂꯥꯛꯄꯅꯦ ꯏꯟꯔꯣꯜꯃꯦꯟ ꯀꯣ
ꯑꯥ
ꯑꯅꯧꯕ ꯆꯥꯅꯤꯡꯕ ꯈꯣꯏ ꯆꯥꯅꯤꯡꯒꯗꯕ ꯂꯩꯕ ꯈꯣꯏ ꯍꯥꯏꯔꯛꯀꯅꯤ
ꯑꯥ
ꯑꯗꯨ ꯃꯇꯝꯗ ꯅꯤꯗ ꯑꯩꯈꯣꯏꯅ ꯁꯦꯝꯅꯤꯡꯉꯦ ꯍꯥꯏꯅꯀꯣ ꯗꯥꯏꯔꯦꯛ ꯑꯣꯐꯤꯁ ꯆꯠꯂꯒ ꯅꯠꯇ꯭ꯔꯒꯅ ꯑꯃꯗ ꯆꯠꯂꯒ ꯁꯦꯝꯕ ꯌꯥꯕ ꯅꯠꯇꯦꯗ
ꯑꯣ ꯑꯆꯥꯠ
ꯆꯍꯤ ꯆꯩ ꯆꯍꯤ ꯆꯍꯤ ꯆꯍꯤꯒꯤ ꯂꯩꯕꯅꯦ
ꯑꯣ
ꯑꯗꯨ ꯁꯦꯝꯒꯗꯕꯗꯣ
ꯅꯣꯏꯁꯦ ꯃꯤ ꯌꯥꯝ ꯌꯥꯝ ꯂꯩꯃꯜꯂꯦ ꯈꯔ ꯉꯥꯡꯉꯦ ꯈꯔ ꯅꯣꯏꯒꯤ ꯍꯣꯏ ꯅꯪꯒꯤ ꯕꯦꯛꯒ꯭ꯔꯥꯎꯟꯗꯣ
ꯍꯣꯏ
ꯌꯥꯝ ꯃꯤ ꯉꯥꯡꯕꯤꯒꯦꯔꯥ ꯐꯣꯟ ꯀꯨꯝꯕ ꯌꯨꯁ ꯇꯧꯕꯤꯒꯦꯔꯥ ꯌꯥꯝ ꯕꯒ꯭ꯔꯥꯎꯟꯗꯣ ꯅꯣꯏꯖꯤ ꯑꯣꯏꯌꯦꯕ
ꯍꯣꯏ ꯍꯣꯏ ꯍꯣꯏ ꯈꯔꯗꯤ ꯂꯥꯡꯉꯦ ꯑꯗꯨ ꯑꯣꯏꯔꯁꯨ ꯌꯥꯗꯕꯩ ꯀꯣ
ꯎꯝ
ꯑꯃꯨꯛ ꯌꯥꯗꯦ ꯑꯃꯨꯛ ꯌꯥꯏꯌꯦ ꯄ꯭ꯔꯣꯕ꯭ꯂꯦꯝ ꯈꯔ ꯂꯩꯕꯒꯤꯀꯣ
ꯑ
ꯑꯩꯅ ꯇꯧꯋꯦ ꯍꯥꯏꯅ ꯇꯧꯕꯒꯤꯅꯤꯗ
ꯀꯔꯤ ꯃꯊꯦꯜ ꯆꯥꯒꯦ ꯉꯁꯤꯗꯤꯅ
ꯉꯁꯤꯁꯦ ꯑꯩꯈꯣꯏ ꯈꯪꯗꯦ ꯀꯃꯥꯏ ꯍꯥꯏꯁꯤꯔ ꯃꯁꯇꯔ ꯂꯤꯐ ꯊ꯭ꯔꯥꯏꯠ ꯇꯧꯕꯗꯣ ꯈꯪꯕ꯭ꯔꯣ
ꯈꯪꯉꯦ ꯈꯪꯉꯦ ꯈꯪꯉꯦ
ꯅꯨꯡꯉꯥ ꯀꯪꯍꯟꯕꯗꯣ ꯑꯗꯨ ꯀꯃꯥꯏꯟ ꯀꯧꯒꯦ ꯅꯣꯏꯗ ꯅꯣꯏ ꯈꯪꯕ꯭ꯔꯣ
ꯈꯣꯏꯔꯣꯝꯗꯗꯤ ꯖ꯭ꯤꯌꯁꯥꯡ ꯍꯥꯏꯕꯅꯦ
ꯑꯣ ꯑꯗꯣ ꯆꯥꯕꯤꯒ꯭ꯔꯦ ꯑꯁ
ꯈꯔ ꯈꯔ ꯒꯥꯔꯤ ꯊꯧꯔꯒꯀꯣ ꯗ꯭ꯔꯥꯏ ꯑꯣꯏꯕ ꯑꯗꯨ ꯅꯠꯇ꯭ꯔꯣꯅ ꯍꯥꯏ ꯍꯣꯏ ꯍꯣꯏ ꯍꯣꯏ ꯑꯗꯨꯒꯤ ꯃꯍꯤ
ꯃꯩꯗꯨꯁꯨ ꯍꯣꯏ ꯃꯩꯗꯨꯁꯨ ꯍꯣꯏ ꯁꯤꯖꯤꯟꯅꯩꯌꯦ ꯆꯥꯏ ꯌꯥꯝ ꯍꯥꯎꯕꯅꯦ
ꯑꯁ ꯑꯗꯨꯒ
ꯑ ꯑꯗꯨꯗꯤ ꯑꯗꯨꯕꯨ ꯑꯩꯗꯤ ꯑꯗꯨꯒꯨꯝꯕꯗꯣ ꯆꯥꯕ ꯍꯩꯇꯦꯗ
ꯏꯁ ꯀꯥꯏꯗꯒꯤꯅꯣꯅꯦ ꯑꯗꯨꯅ ꯍꯧꯕꯅꯤꯅꯦ ꯑꯗꯨ ꯍꯧꯕꯅꯤꯅꯦ ꯆꯥꯕ ꯍꯥꯏꯇꯦ ꯍꯥꯏꯗꯤ ꯅꯪꯁꯦ ꯈꯔ ꯃꯤ ꯑꯉꯛꯄ ꯑꯉꯛꯄ ꯃꯤꯅꯤꯍꯦ
ꯑꯁ ꯈꯪꯗꯦ ꯑꯩꯉꯣꯟꯗꯗꯤꯀꯣ
ꯑꯥ ꯕꯤꯗꯦꯁꯇ ꯂꯩꯔꯦꯒ ꯑꯗꯨ ꯆꯥꯕ ꯍꯥꯏꯗꯦ ꯍꯥꯏꯗꯦ ꯍꯣꯏ ꯍꯥꯎꯇꯕ ꯅꯉꯣꯟꯗꯗꯦ ꯍꯥꯏꯅꯗꯕ
ꯎꯝ ꯍꯩꯅꯗꯕꯥ ꯍꯥꯏꯕ ꯇꯥꯔꯦ ꯑꯗꯨꯒꯨꯝꯕꯗꯤ ꯃꯤ ꯈꯔꯅꯗꯤ ꯄ ꯌꯥꯝ ꯍꯥꯎꯋꯦ ꯍꯥꯏꯌꯦꯀꯣ ꯑꯩꯉꯣꯟꯗꯗꯤ ꯀꯩꯅꯣꯝ ꯇꯧꯋꯦ ꯈꯪꯗꯦ ꯇꯦꯖ ꯇꯦꯁꯄꯨꯗꯤ ꯂꯩ ꯑꯗꯨꯕꯨ ꯆꯥꯕ ꯃꯇꯝꯗ ꯀꯩꯅꯣ ꯋꯥ ꯋꯥꯇꯥ ꯋꯥꯠꯀꯨꯝ ꯇꯧꯕꯀꯣ
ꯑꯣ ꯆꯥ ꯑꯩꯈꯣꯏꯕꯨꯗꯤ ꯑꯈꯣꯏ ꯑꯦꯡꯈꯣꯏꯗꯁꯨ ꯍꯧꯖꯤꯛꯁꯨ ꯈꯔ ꯂꯩꯌꯦ ꯑꯗꯨꯒꯤ ꯑꯗꯨꯒꯤꯗꯣ ꯈꯔ ꯈꯔ ꯇ꯭ꯔꯥꯏ ꯇꯧꯔꯒ ꯀꯣ
ꯎꯝ ꯎꯝ ꯑꯩꯈꯣꯏꯁꯨ ꯁꯦꯝꯃꯦ ꯑꯗꯨꯗꯤ ꯑꯩꯅ ꯆꯥꯗꯕꯒꯤꯅꯤ
ꯑꯣ ꯅꯣꯏ ꯌꯨꯝꯗꯁꯨ ꯂꯩꯕ꯭ꯔꯣ
ꯎꯝ ꯂꯩꯌꯦ꯫
ꯎꯝ ꯗ ꯑꯩꯒꯤꯗꯤ ꯑꯗꯨ ꯌꯥꯝ ꯍꯥꯎꯋꯦ꯫
ꯑꯁ ꯑꯩꯈꯣꯏꯗꯤ ꯂꯩ ꯑꯥ ꯑꯃꯨꯛ ꯀꯌꯥ ꯃꯣꯏꯅ ꯑꯥ ꯋꯥꯗ ꯁꯦꯝꯕꯗꯣ ꯕꯝꯕꯨꯗ ꯑꯗꯨꯗ ꯍꯥꯞꯄꯒ ꯌꯣꯟꯁꯨ ꯌꯣꯟꯕꯅꯦ
ꯑꯣ ꯑꯗꯨꯒ ꯑꯃꯗꯪ ꯀꯌꯥꯅꯣ꯫
ꯑꯗꯨꯗ ꯀꯩ ꯂꯤꯁꯤꯡ ꯑꯃꯔ ꯆꯥꯃꯉꯥ ꯑꯗꯨꯃꯥꯏ ꯍꯥꯏꯕꯅꯤꯅꯦ ꯑꯗꯨ
ꯌꯥꯝ ꯍꯥꯡꯉꯦꯅꯀꯣ ꯑꯗꯨꯗꯤ
ꯇꯥꯡꯕꯅꯦ ꯑꯁꯦꯡꯕ ꯑꯁ ꯑꯗꯣ ꯑꯗꯣ ꯃꯍꯤ ꯁꯦꯝꯕꯗ ꯀꯩꯅꯣ ꯑꯥ ꯍꯪꯒꯥꯝꯗꯣ ꯌꯥꯝ ꯆꯪꯕꯅꯤꯅꯦ ꯍꯪꯒꯥꯝ ꯃꯅꯥꯗꯣ
ꯆꯥꯒꯥꯗꯧ ꯃꯥꯜꯂꯦ ꯑꯗꯨ
ꯑꯣꯥꯏ ꯑꯗꯨꯃꯥꯏ ꯆꯪꯕꯗꯒꯤꯅꯦ ꯑꯗꯨꯁꯨ ꯋꯥꯁꯨ ꯋꯥꯕꯅꯦ ꯃꯣꯏ ꯁꯦꯝꯕ ꯀꯥꯡꯒꯨꯗꯣ ꯐꯖꯟ ꯅꯣꯏꯔꯒꯥꯀꯣ
ꯎꯝ
ꯃꯍꯤ ꯌꯥꯝ ꯊꯝꯔꯁꯨ ꯃꯣꯏ ꯑꯃꯨꯛ ꯃꯥꯏꯗ ꯁꯦꯝꯂꯒ ꯑꯃꯨꯛ ꯀꯔꯤ ꯈꯤꯇꯪ ꯂꯥꯛꯀꯅꯤ꯫
ꯃꯥꯅꯦ ꯃꯥꯅꯦ ꯃꯥꯅꯦ ꯃꯍꯤ ꯑꯥ ꯃꯥꯁꯇꯔ ꯍꯪꯒꯥꯝꯗꯣ ꯑꯗꯨ ꯑꯦꯕꯨꯛ ꯑꯣꯏꯔꯁꯨ ꯑꯗꯨꯝ ꯃꯍꯤꯗꯤ ꯈꯔ ꯈꯠꯇꯗꯕ ꯊꯊꯧ ꯇꯧꯕꯗꯣꯀꯣ
ꯎꯝ ꯃꯥꯅꯤ
ꯑꯗꯨ ꯑꯗꯨꯒꯤꯅꯤꯗ ꯃꯃꯟ ꯌꯥꯝ
ꯎꯝ ꯃꯥꯅꯦ
ꯅꯣꯏꯁꯨ ꯑꯗꯨ ꯁꯦꯝꯃꯦ ꯍꯥꯏꯕꯀꯣ
ꯁꯦꯝꯃꯤ ꯑꯩꯈꯣꯏꯅꯗꯤ ꯑꯩꯈꯣꯏ ꯆꯥꯅꯅꯕꯒꯤ ꯈꯛꯇ ꯁꯦꯝꯕ ꯌꯣꯟꯅꯤꯡꯉꯥꯏꯅꯗꯕꯀꯣ ꯈꯤꯇꯪ ꯈꯤꯇꯪ ꯁꯦꯝꯃꯒ ꯆꯍꯤꯗ ꯆꯥꯕ ꯀꯣꯟ ꯅꯥꯅꯤꯡꯉꯥꯏ ꯀꯣ
ꯎꯝ
ꯌꯣꯟꯅꯤꯡꯉꯥꯏ ꯀꯔꯤꯅꯤꯉꯥꯏꯗꯤ ꯇꯧꯕ ꯅꯠꯇꯦꯗ
ꯑꯗꯨꯛꯖꯅꯤꯅꯦ ꯍꯧꯖꯤꯛꯁꯦ
ꯍꯣꯏ ꯍꯧꯖꯤꯛꯀꯤ ꯁꯤꯖꯟ ꯆꯥꯕꯒꯤ ꯁꯤꯖꯟ ꯑꯣꯏꯔꯦꯗ
ꯍꯣꯏ ꯆꯥꯕ ꯁꯤꯖꯟꯁꯨ ꯑꯣꯏ ꯑꯗꯨ ꯁꯦꯝꯕ ꯁꯤꯖꯟꯁꯨ ꯑꯗꯨꯝ ꯑꯩꯈꯣꯏꯔꯣꯝꯗꯗꯤ ꯑꯗꯨꯝ ꯇꯧꯔꯤꯌꯦ
ꯑꯝ
ꯉꯥꯎꯍꯟꯂꯦ
ꯈꯪꯗ꯭ꯔꯦꯗ
ꯁꯤ ꯑꯗꯨꯗꯣ ꯍꯦꯅꯧ ꯃꯦꯡꯒꯣꯗꯣ ꯈꯪꯕ꯭ꯔꯣ
ꯍꯣꯏꯅꯦ ꯍꯣꯏꯅꯦ ꯑꯁ ꯑꯗꯨꯕꯨꯗꯤ ꯌꯥꯏ ꯍꯩꯅꯧꯒ ꯑꯗꯨ ꯃꯍꯤꯗꯨꯒ ꯍꯥ ꯀꯔꯤꯔꯥ ꯃꯣꯔꯣꯛ
ꯑ ꯍꯣꯏ ꯍꯣꯏ ꯑꯗꯣ ꯈꯔ ꯍꯥꯞꯂꯒ ꯀꯩꯅꯣꯗꯣ ꯃꯨꯟꯗꯕꯗꯣ
ꯍꯣꯏ ꯍꯣꯏ ꯍꯣꯏ
ꯃꯨꯟꯅꯦꯗꯤ ꯈꯔ ꯀꯨꯝꯈ꯭ꯔꯦꯕꯀꯣ
ꯎꯝ ꯎꯝ
ꯆꯥꯕꯗꯣ ꯅꯨꯡꯉꯥꯏꯇꯦꯕ ꯃꯨꯟꯗꯕ ꯍꯩꯅꯧꯗꯣ
ꯎꯝ
ꯑꯗꯨꯒ ꯑꯗꯨ ꯃꯥꯁꯇꯔ ꯋꯦꯜ ꯃꯥꯁꯇꯔꯗꯨꯒꯤ ꯃꯍꯤꯗꯣ ꯑꯁ ꯍꯥꯎꯕꯅꯤꯍꯦ
ꯍꯣꯏ ꯍꯥꯎꯕꯅꯦ ꯑꯗꯨꯕꯨꯗꯤ ꯒꯦꯡꯒꯦꯡ ꯆꯠꯂꯒ ꯀꯣ ꯆꯥꯕꯗ ꯌꯥꯝ ꯅꯨꯡꯉꯥꯏꯕꯅꯦ ꯑꯗꯨꯒꯨꯝꯕꯗꯨꯁꯨ ꯏꯊꯟꯇ ꯆꯥꯔꯒ ꯏꯊꯟꯇ ꯆꯥꯔꯒꯀꯣ ꯅꯨꯡꯉꯥꯏꯗꯕꯅꯦ ꯄꯥꯔꯇꯤ ꯄꯥꯔꯇꯤ ꯃꯌꯥꯝ ꯀꯣ ꯄꯨꯜꯂꯒ ꯀꯣ ꯋꯥꯔꯤ ꯋꯥꯇꯥꯏ ꯁꯥꯔꯒ ꯆꯥꯕꯁꯦ ꯌꯥꯝ ꯅꯨꯡꯉꯥꯏꯕꯅꯤꯅꯦ
ꯃꯥꯅꯤ ꯃꯥꯅꯤ ꯃꯥꯅꯤ ꯌꯥꯝ ꯍꯧꯕꯅꯤ
ꯅꯣꯏꯗꯤ ꯉꯁꯤ ꯀꯔꯤ ꯏꯟꯁꯥꯡ ꯆꯥꯕꯤꯈ꯭ꯔꯦ
ꯑꯈꯣꯏꯗꯤ ꯉꯁꯥꯏ ꯉꯁꯥꯏ